ꯑꯣ ꯍꯜꯂꯣ ꯇꯥꯏꯌꯦ ꯇꯥꯏꯌꯦ ꯇꯥꯗꯕ꯭ꯔꯥ
ꯑꯥ ꯇꯥꯏ ꯇꯥꯏ
ꯑꯁ ꯀꯩꯗꯧꯔꯝꯃꯤꯅꯣ ꯅꯨꯃꯤꯠ
ꯈꯣꯟꯁꯦ ꯆꯥꯏꯕ꯭ꯔꯣ
ꯀꯩꯗꯧꯔꯝꯃꯤꯅꯣ
ꯑ ꯑꯦ ꯀꯩꯁꯨ ꯇꯧꯗꯦꯗ ꯁꯨꯝ ꯐꯝꯃꯝꯕꯅꯦ ꯍꯪꯆꯤꯠ ꯂꯥꯡꯉꯝꯕꯅꯦ ꯐꯦꯟ ꯎꯡꯉꯒ
ꯑ ꯑꯁ ꯅꯨꯃꯤꯠꯁꯨ ꯇꯥꯁꯜꯂꯛꯑꯦ ꯅꯨꯃꯤꯠꯀ ꯇꯥꯁꯜꯂꯛꯄꯁꯤꯗ ꯑꯥ ꯑꯁ ꯑꯩꯈꯣꯏꯅꯒ ꯂꯥꯏꯔꯤꯛ ꯇꯝꯃꯤꯉꯩ ꯃꯇꯝꯗ ꯑꯥꯗ ꯂꯩꯔꯤꯉꯩꯒꯤ ꯂꯝ ꯀꯣꯏꯕꯒ ꯆꯠꯅꯤꯡꯉ ꯀꯄꯒ ꯐꯥꯎꯔꯛꯇ꯭ꯔꯣ ꯑꯩꯗꯤ ꯂꯝ ꯀꯣꯏꯕ ꯌꯥꯝ ꯄꯥꯝꯃꯦ
ꯀꯔꯤꯗ ꯍꯪꯉꯨꯔꯅꯤ ꯆꯠꯅꯤꯡꯕꯅ ꯆꯠꯅꯤꯡꯕꯅ ꯏꯁꯥꯁꯦ ꯂꯩꯕ ꯉꯝꯗꯦ ꯌꯥꯝ ꯆꯠꯅꯤꯡꯉꯦ ꯂꯣꯏꯅ ꯅꯤꯡꯁꯤꯡꯉꯦ ꯗꯦꯜꯂꯤꯒꯒꯥꯥꯏꯗꯣ ꯆꯠꯅꯤꯡꯉꯤ ꯑꯩꯈꯣꯏꯅ ꯂꯥꯏꯔꯤꯛ ꯇꯝꯕꯒꯤ ꯂꯩꯔꯤꯉꯩ ꯃꯇꯝ ꯑꯗꯨꯒꯤ ꯃꯇꯝꯗꯅ ꯃꯔꯣ ꯑꯃ ꯅꯨꯡꯁꯤꯕꯅꯦ ꯌꯥꯝꯅ ꯃꯇꯝꯗꯨꯗꯗꯤ ꯑꯍꯥꯟꯕ ꯗꯤꯜꯂꯤ ꯆꯠꯄꯅꯤꯅ ꯀꯩꯁꯨ ꯈꯪꯖ ꯄꯣꯟꯇꯦꯕ ꯏꯁꯥꯁꯦ ꯑꯗꯨꯗꯨꯅ ꯍꯥꯏꯗꯤ ꯏꯄꯪ ꯏꯄꯪ ꯄꯪꯉꯗꯅ ꯍꯤꯟꯗꯤ ꯒꯥꯏꯗꯣ ꯃꯣꯏꯒꯤ ꯉꯥꯡꯕꯣ ꯐꯖꯅ ꯍꯩꯇꯗꯅꯀꯣ ꯇꯧꯔꯤꯁꯦ ꯌꯥꯝ ꯋꯥꯅ ꯇꯝꯃꯛꯛꯇꯕ ꯋꯥꯥꯅꯤ ꯑꯗꯣ ꯍꯧꯖꯤꯛꯁꯤꯅ ꯑꯗꯨ ꯃꯌꯥꯝꯗꯨꯅ ꯃꯦꯃꯣꯔꯤ ꯑꯣꯏꯔꯒ ꯌꯥꯝ ꯅꯨꯡꯁꯤꯌꯦ ꯄꯨꯟꯁꯤꯁꯦ ꯍꯥꯏꯗꯤ ꯁꯨꯃꯥꯏꯅ ꯑꯣꯏꯔꯛꯀꯅꯤ ꯍꯥꯏꯕꯁꯦ ꯈꯜꯂꯨꯗꯦꯀꯣ ꯂꯥꯏꯔꯤꯛ ꯇꯝꯃꯤꯉꯩ ꯃꯇꯝꯒꯤ ꯄꯨꯟꯁꯤꯅ ꯈ꯭ꯋꯥꯏꯗꯒꯤ ꯅꯨꯡꯉꯥꯏꯕ ꯃꯇꯝ ꯍꯥꯏꯕꯗꯨ ꯑꯣꯏꯔꯒ ꯂꯩꯔꯝꯃꯦ
ꯍꯣꯏ ꯆꯨꯝꯃꯦ ꯆꯨꯝꯃꯦ ꯂꯥꯏꯔꯤꯛ ꯇꯝꯃꯤꯉꯩꯗ ꯃꯤꯅ ꯂꯥꯏꯔꯤꯛꯁꯦ ꯇꯝꯕ ꯌꯥꯔꯤꯉꯩ ꯃꯇꯝꯗ ꯇꯝꯍꯧ ꯂꯥꯏꯔꯤꯛ ꯇꯝꯕꯁꯤꯅ ꯈ꯭ꯋꯥꯏꯗꯒꯤ ꯅꯨꯡꯉꯥꯏꯕ ꯄꯨꯟꯁꯤ ꯈꯨꯍꯤꯤꯡꯅꯤ ꯅꯣꯏꯅ ꯂꯥꯏꯔꯤꯛ ꯇꯝꯕ ꯂꯣꯏꯔꯛꯄ ꯃꯇꯝꯗ ꯑꯩꯒꯤ ꯋꯥꯈꯜꯁꯦ ꯇꯧꯒꯦ ꯌꯦꯡꯉꯦ ꯑꯗꯣ ꯅꯣꯏꯗꯤ ꯂꯥꯏꯔꯤꯛ ꯇꯝꯃꯤꯉꯩꯗ ꯗꯦꯜꯂꯤꯒ ꯀꯣꯏꯕ ꯍꯥꯏꯗꯤ ꯂꯣꯇꯁ ꯇꯦꯝꯄꯜ ꯔꯦꯠ ꯐꯣꯔꯠ ꯀꯩꯀꯥ ꯂꯩꯔꯤ ꯃꯌꯥꯝꯁꯦ ꯀꯣꯏꯔꯛꯇ꯭ꯔꯣ ꯑꯁ ꯑꯩꯗꯤ ꯌꯦꯡꯅꯤꯡꯕꯅ ꯂꯣꯏꯔꯦ
ꯑꯣ ꯀꯣꯏꯔꯛꯑꯦ ꯀꯣꯏꯔꯦ ꯑꯁ ꯀꯩꯅꯣꯅꯦ ꯑꯗꯨꯗꯤ ꯑꯗꯨꯝ ꯃꯁꯥꯗ ꯂꯩꯅꯤꯅ ꯀꯝꯄꯜꯁꯔꯤ ꯀꯣꯏꯕ ꯆꯠꯄ ꯇꯥꯕꯅꯦ ꯗꯁ ꯇꯦꯝꯄꯜꯁꯦ ꯀꯩꯁꯨ ꯃꯐꯝ ꯀꯩꯁꯨ ꯂꯩꯕ ꯄꯣꯠꯄꯨꯗꯤ ꯅꯠꯇꯦ ꯀꯣ ꯌꯥꯝ ꯐꯖꯩ ꯃꯥꯒꯤ ꯑꯀꯣꯏꯕꯁꯦ ꯍꯩ ꯔꯥꯛ ꯀꯔꯤ ꯃꯌꯥꯝ ꯊꯥꯔꯒꯀꯣ ꯌꯥꯝꯅ ꯑꯁꯪ ꯑꯃꯥꯟ ꯑꯣꯏꯔꯒ ꯀꯩ ꯍꯥꯏꯇꯥꯔꯦ ꯑꯗꯨꯛ ꯆꯥꯎꯈ꯭ꯔꯕ ꯁꯤꯇꯤꯗꯨꯒꯤ ꯃꯅꯨꯡꯗ ꯂꯩꯍꯧꯕꯗꯣ ꯌꯥꯝ ꯐꯖꯩ ꯌꯦꯡꯕꯗ ꯑꯀꯣꯏꯕꯗꯣ ꯑꯗꯨꯒ ꯃꯥꯁꯦ ꯊꯝꯕꯥꯜꯒꯤ ꯃꯑꯣꯡꯗꯧꯅ ꯇꯧꯔꯒ ꯇꯦꯝ ꯀꯄꯜꯅꯦ ꯑꯗꯨꯒꯤ ꯃꯅꯨꯡꯗ ꯂꯥꯏꯁꯨ ꯀꯔꯤꯝꯇ ꯂꯩꯕ ꯅꯠꯇꯦꯀꯣ ꯃꯤꯁꯤꯡꯁꯦ ꯆꯠꯂꯒ ꯍꯥꯏꯗꯤ ꯉꯥꯏꯍꯥꯛ ꯐꯝꯃꯒ ꯒ꯭ꯌꯥꯟ ꯇꯧꯍꯟꯗꯅ ꯑꯗꯒꯤ ꯃꯤꯁꯤꯡꯁꯦ ꯑꯩꯈꯣꯏꯒꯤ ꯀꯔꯤ ꯍꯥꯏꯇꯥꯔꯦ ꯘ꯭ꯌꯥꯟ ꯇꯧꯍꯜꯂꯒ ꯑꯗꯨꯗꯒꯤ ꯑ ꯈꯣꯏꯒꯤ ꯀꯩ ꯍꯥꯏꯅꯤ ꯋꯥꯈꯟ ꯄꯨꯛꯅꯤꯡꯁꯦ ꯊꯥꯗꯍꯟꯕꯗꯣ ꯃꯐꯝꯗꯣ ꯌꯥꯝ ꯅꯥꯜꯂꯦꯅ ꯀꯟ ꯅꯥꯀꯟꯗꯒ ꯄꯨꯈ꯭ꯔꯤ ꯄꯨꯈ꯭ꯔꯤꯗꯧꯅ ꯇꯧꯕ ꯑꯃ ꯁꯦꯝꯗꯅ ꯐꯖ ꯐꯖꯕ ꯏꯁꯤꯡꯒ ꯌꯣꯛꯇꯅ ꯊꯝꯃꯒꯀꯣ ꯌꯥꯝ ꯅꯨꯡꯉꯥꯏ ꯍꯥꯏꯅꯅꯦ ꯇꯧꯔꯒ ꯂꯩꯌꯦ ꯌꯥꯝ ꯅꯨꯡꯉꯥꯏꯌꯦ ꯅꯨꯡꯁꯤꯌꯦ ꯃꯐꯝꯗꯣ ꯆꯠꯄ ꯃ ꯃꯇꯝꯗ ꯑꯗꯣ ꯃꯣꯏꯁꯦ ꯅꯤꯡꯊꯧꯀꯥꯕ ꯅꯨꯃꯤꯠ ꯅꯨꯃꯤꯠꯇꯗꯤ ꯍꯥꯡꯗꯦ ꯑꯗꯣ ꯍꯥꯡꯗ꯭ꯔꯒꯁꯨ ꯑꯇꯩ ꯃꯇꯝꯗ
ꯆꯪꯕ ꯌꯥꯕ꯭ꯔꯥ ꯀꯃꯥꯏ
ꯔꯦꯗ ꯐꯣꯔꯠ ꯑꯣ ꯂꯥꯜ ꯀꯤꯂꯥ ꯍꯥꯏꯔ ꯈꯪꯅꯩꯌꯦ ꯅ ꯃꯣꯏꯒꯤ ꯋꯥꯍꯩꯗꯗꯤ ꯔꯦꯗ ꯐꯣꯔꯠꯇꯣ ꯆꯪꯉꯦ ꯃꯥꯁꯨ ꯑꯗꯣ ꯅꯤꯡꯊꯧꯀꯥꯕ ꯅꯨꯃꯤꯠꯇꯗꯤ ꯁꯣ ꯂꯣꯜꯂꯦ ꯑꯗꯣ ꯃꯥꯁꯨ ꯌꯥꯝ ꯅꯨꯡꯉꯥꯏ ꯊꯥꯏꯅꯉꯩꯒꯤ ꯀꯔꯤ ꯍꯥꯏꯇꯥꯔꯦ ꯅꯤꯡꯊꯧ ꯄꯥꯜꯂꯤꯉꯩꯒꯤ ꯃꯇꯝꯒꯤ ꯂꯩꯔꯝꯕ ꯃꯐꯝꯅꯦꯕ ꯑꯗꯨꯅ ꯌꯥꯝ ꯅꯨꯡꯁꯤ ꯃꯐꯝꯗꯣ ꯎꯕꯗ ꯌꯥꯝ ꯄꯨꯛꯅꯤꯡ ꯅꯨꯡꯁꯤ
ꯃꯣꯏꯒꯤ ꯈꯨꯒꯥꯥ ꯍꯥꯏꯗꯤ ꯃꯣꯏꯒꯤ ꯕꯤꯜꯗꯤꯡꯗꯣ ꯊꯥꯏꯅ ꯀꯂꯔꯒ ꯂꯩꯇ꯭ꯔꯤꯉꯩ ꯑꯈꯣꯏꯒꯤ ꯁꯝꯅ ꯍꯥꯏꯔꯕꯗ ꯆꯦ ꯀꯥꯁꯦ ꯃꯆꯨ ꯌꯥꯝ ꯊꯣꯛꯇ꯭ꯔꯤꯉꯩꯒꯤ ꯃꯇꯝꯒꯤ ꯑꯣꯏꯅ ꯇꯧꯋꯦꯕ
ꯑꯥ ꯑꯥ ꯑꯥ ꯃꯥꯅꯦ ꯃꯥꯅꯦ ꯃꯥꯅꯦ ꯑꯗꯣ ꯊꯥꯏꯅꯉꯩ ꯗꯤ ꯑꯈꯣꯏꯒꯤ ꯏꯄꯨ ꯏꯕꯣꯛ ꯀꯔꯤ ꯀꯔꯥꯛ ꯃꯌꯥꯝꯅ ꯍꯥꯏꯕꯗꯗꯤ ꯕꯤꯂꯥꯝꯕꯥꯇꯤ ꯇꯤ ꯁꯤꯃꯦꯟꯒꯩꯁꯦ ꯂꯩꯔꯝꯄꯣꯟ ꯇꯦꯕ ꯁꯒꯨꯜ ꯍꯋꯥꯏꯅ ꯇꯛꯈꯥꯏꯔꯒ ꯅꯞꯄꯤ ꯀꯥꯏꯅ ꯍꯥꯏꯅꯔꯤꯕꯅꯦꯕꯀꯣ ꯑꯗꯒꯤ ꯁꯥꯕ ꯃꯇꯝꯗ ꯌꯣꯠꯀ ꯌꯥꯎꯗ꯭ꯔꯤꯉꯩꯒꯤ ꯃꯇꯝꯗꯨꯅꯦꯕ ꯑꯗꯨꯗꯣ ꯇꯧꯔꯒ ꯁꯥꯔꯝꯕꯅꯦ ꯑꯗꯨꯃꯥꯏꯅ ꯁꯥꯔꯝꯃꯁꯨꯀꯣ ꯌꯥꯝ ꯐꯖꯩꯌꯦ ꯃꯐꯝꯗꯣ ꯌꯥꯝ ꯐꯖꯩ ꯌꯥꯝ ꯅꯨꯡꯁꯤ ꯅꯤꯡꯊꯧ ꯃꯆꯥ ꯃꯁꯨ ꯁꯨꯔꯣꯟ ꯁꯨ ꯁꯨꯔꯣꯟ ꯃꯌꯥꯝꯒꯤ ꯂꯩꯕꯝ ꯍꯥ ꯑꯗꯒꯤ ꯃꯣꯏꯒꯤ ꯃꯣꯡꯐꯝ ꯃꯣꯏꯒꯤ ꯅꯤꯡꯊꯧꯗꯨꯅ ꯂꯩꯔꯝꯕ ꯃꯐꯝ ꯌꯥꯝꯅ ꯗꯦꯜꯂꯤꯗꯨꯒꯤ ꯗꯦꯂꯤꯒꯤ ꯑꯀꯣꯏꯕꯒꯤ ꯃꯌꯥꯏꯁꯦ ꯁꯤꯗꯩꯁꯤꯗ ꯂꯩꯌꯦ ꯍꯧꯖꯤꯛ ꯗꯤ ꯗꯦꯂꯤ ꯒꯥꯏꯁꯦ ꯑꯣꯜ ꯗꯦꯜꯂꯤ ꯅ꯭ꯌꯨ ꯗꯦꯜꯂꯤ ꯀꯥꯏꯅ ꯈꯥꯏꯗꯣꯛꯈ꯭ꯔꯦꯕ ꯑꯗꯨꯅ ꯑꯗꯨꯅꯅꯦ ꯌꯥꯝꯅ ꯐꯖꯩ ꯃꯐꯝꯗꯣ ꯆꯠꯄꯗ ꯏꯁꯥꯁꯦ ꯏꯪ ꯏꯪ ꯂꯥꯎꯕ ꯃꯐꯝ ꯉꯥꯛꯇ ꯑꯣꯏ ꯗꯦꯂꯤꯁꯦ ꯑ ꯍꯥꯏꯗꯤ ꯏꯟꯗꯤꯌꯥꯒꯤ ꯀꯦꯄꯤꯇꯦꯜ ꯑꯣꯏꯕꯅꯤꯅ ꯃꯤ ꯃꯌꯥꯝ ꯇꯤꯜꯂꯤꯗꯅ ꯑ ꯇꯤꯟꯕ ꯑꯣꯏꯇꯥꯔꯁꯨ ꯀꯔꯤ ꯍꯥꯏꯇꯥꯔꯦ ꯃꯣꯏꯒꯤ ꯀꯣꯏꯕꯝꯁꯦ ꯁꯤꯁꯤꯅ ꯀꯩꯗꯧꯒꯦ ꯍꯥꯏꯕ ꯀꯥꯟꯗ ꯆꯪꯉꯨ ꯆꯪꯉꯨꯕ ꯃꯐꯝ ꯈꯨꯗꯤꯡ ꯃꯛꯁꯦ ꯏꯪꯪ ꯏꯪ ꯂꯥꯎꯕ ꯃꯐꯝ ꯏꯁꯥꯁꯤꯗ ꯑꯗꯨꯝ ꯂꯥꯛꯍꯟꯅꯤꯡꯕ ꯃꯐꯝ ꯄꯣꯛꯍꯜꯂꯦꯕ ꯂꯣꯏꯅꯕ ꯃꯥꯒꯤ ꯑꯀꯣꯏꯕꯁꯦ ꯍꯩ ꯂꯩ ꯐꯖꯅ ꯊꯥꯔꯒ ꯇꯧꯋꯦ ꯑꯗꯒꯤ ꯃꯥꯒꯤ ꯆꯪꯕꯝꯒꯤ ꯅꯤꯌꯣꯝ ꯀꯔꯤ ꯀꯔꯥ ꯃꯇꯝ ꯃꯇꯝꯒꯤ ꯃꯇꯨꯡ ꯏꯟꯅꯀꯣ ꯑꯗꯒꯤ ꯂꯥꯜ ꯆꯤꯂꯥ ꯔꯦꯠ ꯐꯣꯔꯠ ꯍꯥꯏꯔꯤꯁꯦ ꯃꯣꯏ ꯆꯪꯕꯗꯒꯤ ꯍꯧꯔꯦ ꯃꯣꯏꯒꯤ ꯆꯪꯅꯕꯒꯤ ꯑ ꯐꯖꯕꯁꯦ ꯂꯝꯕꯤꯁꯦ ꯑꯉꯥꯡꯕ ꯉꯥꯛꯇꯒ ꯆꯦꯛꯁꯦ ꯑꯣꯏꯔꯒꯀꯣ ꯌꯥꯝꯅ ꯃꯒꯨꯟ ꯉꯥꯛꯅ ꯇꯧꯔꯒ ꯁꯦꯝꯗꯅ ꯇꯧꯋꯦ ꯑꯗꯨꯃꯥꯏꯅ
ꯑꯣ ꯑꯁ ꯑꯗꯨ ꯃꯤ ꯍꯨꯖꯤꯛꯀꯥꯟ ꯃꯤ ꯃꯌꯥꯝꯅꯒ ꯁꯣꯔꯣꯖꯤꯅꯤ ꯃꯥꯔꯀꯦꯠ ꯑꯗꯒꯤ ꯑ ꯁ ꯁꯗꯔ ꯕꯖꯥꯔ ꯃꯤ ꯃꯌꯥꯝꯅꯒ ꯍꯧꯖꯤꯛꯀꯥꯟ ꯍꯥꯏꯗꯤ ꯄꯣꯠ ꯂꯩꯔꯒ ꯌꯣꯟꯅꯔꯤꯕ ꯃꯐꯝꯁꯦ ꯑꯩꯗꯤ ꯌꯥꯝ ꯆꯠꯅꯤꯡꯉꯦ ꯑꯁ ꯀꯔꯝ ꯀꯥꯟꯗ ꯆꯠꯄ ꯐꯪꯗꯣꯏꯅꯣ ꯈꯜꯂꯤꯕꯅꯦ ꯑꯁ ꯃꯦ ꯃꯔꯨ ꯑꯣꯏꯅ ꯃꯣꯏꯒꯤ ꯁꯥꯗꯔ ꯕꯖꯥꯔꯒ ꯁꯣꯔꯣꯖꯤꯅꯤ ꯃꯥꯔꯀꯦꯠꯁꯤꯗ ꯄꯣꯠ ꯀꯥꯁꯦ ꯐꯖ ꯐꯖꯕ ꯇꯤꯛꯑꯒ ꯑꯁ ꯑꯩꯗꯤ ꯌꯣꯟꯅꯤꯡꯕꯒ ꯐꯥꯎꯔꯛꯑꯕꯅꯦꯃꯤ ꯍꯦꯛꯇ
ꯑꯣ ꯇꯧꯑꯣ ꯇꯧꯑꯣ ꯀꯩꯁꯨ ꯀꯥꯏꯗꯦ ꯌꯥꯝ ꯅꯨꯡꯉꯥꯏꯕ ꯃꯊꯦꯜꯅꯦ ꯑꯗꯣ ꯁꯣꯔꯣꯖꯤꯅꯤ ꯃꯥꯔꯀꯦꯠꯁꯤꯗꯤ ꯅꯨꯄꯤꯒꯤ ꯑꯣꯏꯕꯅ ꯑꯅꯝꯕ ꯌꯣꯟꯕꯅꯤꯅꯀꯣ ꯅꯨꯄꯤ ꯑꯈꯣꯏꯒꯤꯗꯤ ꯌꯥꯝꯅ ꯐꯖ ꯐꯖꯕ ꯃꯐꯝ ꯍꯥꯏꯗꯤ ꯄꯣꯠ ꯊꯣꯛꯑꯦ ꯄꯣꯠ ꯌꯥꯝ ꯀꯟꯅꯁꯨ ꯇꯥꯡꯗꯦ ꯃꯣꯏꯗ ꯑꯗꯨꯝ ꯆꯥꯡ ꯑꯃ ꯃꯤꯅ ꯉꯝꯒꯗꯕ ꯆꯥꯡ ꯑꯃ ꯄꯤ
ꯑꯣ ꯂꯥꯏꯔ ꯏꯅꯥ ꯈꯨꯨꯟꯕ ꯂꯣꯏꯅ ꯂꯩꯕ ꯉꯝꯕꯒꯤ ꯆꯥꯡꯗ ꯂꯣꯏꯅ ꯌꯣꯜꯂꯦꯅꯁꯨ ꯍꯥꯏꯅꯩꯌꯦ
ꯑꯥ ꯑꯥ ꯑꯥ ꯉꯝꯃꯦ ꯉꯝꯃꯦ ꯑꯗꯨꯒ ꯐꯖ ꯐꯖꯕ ꯄꯣꯠ ꯊꯣꯛꯑꯦ ꯑꯌꯥꯝ ꯗꯅ ꯍꯥꯏꯗꯤ ꯁꯣꯔꯣꯖꯤꯅꯤꯒꯤ ꯃꯥꯔꯀꯦꯠꯁꯦ ꯃꯌꯥꯡꯁꯨ ꯂꯩ ꯑꯗꯣ ꯂꯩ ꯇꯥꯔꯒꯁꯨ ꯑ ꯀꯔꯤ ꯍꯥꯏꯇꯥꯔꯦ ꯑꯗꯨꯝ ꯑꯌꯥꯝꯕꯅ ꯑꯩꯈꯣꯏꯒꯤ ꯂꯥꯏꯔꯤꯛ ꯂꯥꯏꯁꯨ ꯇꯝꯃꯒ ꯄꯩꯁꯥ ꯌꯥꯝꯅ ꯄꯥꯏꯖꯗꯕ ꯁꯥꯇ꯭ꯔ ꯁꯥꯇ꯭ꯔꯤꯅ ꯑꯌꯥꯝꯕ ꯍꯥꯏꯕꯗꯤ ꯇꯧꯋꯦ ꯑꯌꯥꯝꯕ ꯂꯩꯌꯦꯕ ꯑꯗꯣ ꯑꯗꯨꯝ ꯌꯥꯝ ꯐꯖꯩ ꯌꯥꯝ ꯐꯖ ꯐꯖꯕ ꯉꯥꯛꯇꯅꯦ ꯑꯁ ꯈꯟꯕꯨ ꯈꯜꯂꯨꯔꯗꯤ ꯌꯥꯝ ꯆꯠꯅꯤꯡꯉꯤꯗ ꯑꯃꯨꯛꯀ ꯌꯥꯝꯅ
ꯑꯃꯨꯛꯀ ꯄꯨꯟꯁꯤꯁꯦ ꯃꯀꯣꯛ ꯇꯩ ꯍꯧꯔꯒ ꯑꯃꯨꯛꯀ ꯆꯅꯤ ꯑꯗꯣ ꯃꯤ ꯃꯌꯥꯝꯅ ꯁꯥꯗꯔ ꯕꯖꯥꯔꯗ ꯍꯥꯏꯁꯦ ꯃꯣꯏꯒꯤ ꯄꯣꯠꯁꯦ ꯌꯥꯝ ꯍꯣꯡꯕꯁꯨ ꯃꯥꯜꯂꯦ ꯑꯗꯨꯝ ꯐꯖꯕꯁꯨ ꯌꯣꯜꯂꯦ ꯑꯗꯨ ꯃꯌꯥꯝꯒꯤ ꯄꯣꯠꯁꯦ ꯂꯧꯔꯒ ꯌꯣꯟꯐꯝ ꯃꯅꯁꯨ ꯎꯏꯌꯦ ꯑꯗꯣ ꯀꯃꯥꯏ ꯀꯃꯥꯏ ꯇꯧꯕꯅꯣ ꯃꯣꯏꯒꯤ ꯃꯥꯔꯀꯦꯠꯁꯤꯅ ꯆꯠꯂꯨꯔꯕ ꯑꯁꯣꯝꯗꯤ ꯀꯃꯥꯏ ꯀꯃꯥꯏ ꯇꯧꯒꯦ
ꯅꯣꯡꯃ ꯅꯣꯡꯃ ꯍꯥꯏꯇꯥꯔꯦ ꯑꯩꯁꯨ ꯃꯐꯝꯗꯨꯗ ꯇꯝꯃꯛꯏ ꯂꯩꯔꯛꯏ ꯍꯥꯏꯕ ꯋꯥꯅꯤ ꯑꯗꯨꯒꯤ ꯃꯔꯝꯗꯗꯤ ꯑꯩꯅ ꯂꯂꯣ ꯏꯇꯤꯛꯀꯤ ꯊꯕꯛ ꯆꯠꯄ ꯅꯠꯇꯕꯅꯤꯅꯀꯣ ꯌꯥꯝ ꯀꯥ ꯍꯦꯟꯅ ꯈꯪꯕꯗꯤ ꯑꯣꯏꯗꯦ ꯅꯣꯡꯃ ꯈꯛꯇꯪ ꯇꯉꯥꯏ ꯐꯗꯕ ꯊꯕꯛ ꯑꯃꯒꯤ ꯈꯔ ꯆꯠꯂꯨꯔꯦ ꯌꯥꯝꯅ ꯍꯥꯏꯗꯤ ꯄꯣꯠꯇꯤ ꯖꯒꯠꯀꯤ ꯑꯗꯨꯗ ꯐꯪꯗꯕ ꯂꯩꯇ꯭ꯔꯦꯀꯣ
ꯑꯥ
ꯄꯣꯠ ꯈꯨꯗꯤꯡꯃꯛ ꯐꯪꯉꯦ ꯐꯪꯗꯕ ꯂꯩꯇꯦ ꯑꯌꯥꯝꯕ ꯑꯗꯨꯣ ꯃꯔꯨꯏ ꯑꯣꯏꯅ ꯆꯥꯅ ꯊꯛꯅꯕꯗꯤ ꯀꯌꯥ ꯐꯪꯗꯦ ꯑꯗꯨꯏꯁꯨ ꯅꯨꯄꯤ ꯃꯆꯥꯒꯤ ꯐꯖ ꯐꯖꯕ ꯀ꯭ꯂꯤꯞ ꯑꯗꯒꯤ ꯀꯩꯅꯣ ꯆ ꯀꯔꯤ ꯗ꯭ꯔꯦꯁ ꯑꯗꯒꯤ ꯁꯦꯠꯅ ꯏꯅꯅꯕꯅ ꯑꯌꯥꯝꯕ ꯇꯧꯋꯦ ꯑꯗꯣ ꯑꯌꯥꯝꯕꯅ ꯍꯣꯜꯁꯦꯜ ꯃꯥꯔꯀꯦꯠꯅꯦ ꯃꯣꯏꯗꯣ ꯑꯦꯟ ꯃꯥꯔꯀꯦꯠ ꯑꯣꯏꯕꯅꯤꯅꯅꯦ ꯄꯨꯜꯂꯞ ꯄꯨꯜꯂꯞ ꯂꯧꯕꯗ ꯌꯥꯝꯅ ꯍꯣꯡꯅ ꯍꯣꯡꯅ ꯌꯥꯝꯅ ꯄꯣꯠ ꯑꯃꯃꯝꯗ ꯍꯣꯡꯅ ꯍꯣꯡꯅ ꯐꯪꯉꯦꯀꯣ ꯌꯥꯝ ꯐꯩꯌꯦ ꯑꯗꯣ ꯃꯤꯗꯤ ꯆꯤꯜꯂꯦ ꯍꯥꯏꯗꯤ ꯀꯔꯕꯥꯔ ꯇꯧꯕ ꯃꯐꯝꯅꯤꯅꯅꯦ ꯌꯥꯝꯅ ꯆꯠꯄ ꯃꯇꯝꯗ ꯑꯩꯈꯣꯏꯅ ꯆꯠꯄ ꯃꯇꯝꯗ ꯌꯥꯝ ꯆꯦꯛꯁꯤꯟꯕ ꯗꯔꯀꯥꯔ ꯑꯣꯏ ꯔꯤꯛꯁ ꯌꯥꯝ ꯋꯥꯡꯉꯦ ꯑꯩꯒꯤ ꯄꯣꯠ ꯆꯩꯩ ꯎꯝ
ꯌꯥꯝꯅ ꯀꯜꯂꯝꯗꯧ ꯃꯥꯜꯂꯦꯅ ꯃꯐꯝꯗꯣ ꯑꯗꯨꯗꯤ
ꯎꯝ ꯀꯜꯂꯤ ꯀꯜꯂꯤ ꯑꯩꯒꯤ ꯄꯣꯠ ꯆꯩꯩ ꯌꯥꯝ ꯆꯦꯛꯁꯤꯟꯕ ꯗꯔꯀꯥꯔ ꯑꯣꯏ ꯑꯗꯒꯤ ꯑꯩꯅ ꯂꯩꯗꯣꯔꯤꯕ ꯄꯣꯠꯁꯦ ꯀꯔꯤꯅꯣ ꯍꯥꯏꯔꯒ ꯐꯣꯀꯁ ꯇꯧꯔꯒ ꯆꯠꯀꯗꯕꯅꯦꯕ ꯑꯗꯨꯒ ꯑꯩꯁꯤ ꯁꯤꯃ ꯂꯩꯔꯨꯒꯦ ꯍꯥꯏꯔꯒ ꯆꯠꯄ ꯌꯥꯗꯦ ꯄꯣꯠꯇꯤ ꯍꯥꯏꯅꯤꯡꯉꯥꯏ ꯂꯩꯇꯅ ꯍꯣꯡꯉꯦ ꯑꯕꯄꯣ ꯑꯗꯨꯛꯀꯤ ꯃꯇꯤꯛ ꯍꯥꯏꯅꯤꯡꯉꯥꯏ ꯂꯩꯇꯅ ꯍꯣꯡꯉꯦ ꯌꯥꯝ ꯊꯤꯅ ꯃꯃꯜꯁꯦ ꯍꯣꯡꯉꯦ ꯍꯥꯏꯇꯥꯔꯦ ꯌꯥꯝ ꯐꯖꯩ ꯈꯣꯡꯃꯟꯗꯅꯅꯦ ꯌꯥꯝ ꯅꯨꯡꯉꯥꯏꯕꯅꯦ ꯆꯠꯅꯤꯡꯉꯦ ꯑꯃꯨꯛꯀ ꯈꯜꯂꯨꯔꯒ
ꯑꯣ ꯃꯥꯁꯦ ꯑꯩꯈꯣꯏꯅ ꯑꯁ ꯑꯩ ꯁꯤꯒꯤ ꯃꯐꯝꯁꯤꯗ ꯄꯣꯠꯁꯦ ꯇꯤꯛꯎꯗꯣꯏꯅꯤ ꯁꯤꯒꯤ ꯄꯣꯠꯁꯦ ꯑꯣꯏꯅ ꯇꯤꯛꯑ ꯍꯜꯂꯛꯇꯣꯏꯅꯤ ꯍꯥꯏꯕ ꯅꯠꯇ꯭ꯔꯗꯤ ꯌꯥꯗꯦꯕ ꯃꯥꯗꯤ ꯑꯩꯈꯣꯏꯅ ꯕꯥꯠ ꯂꯥꯎ ꯆꯠꯁꯤꯜꯂꯒ ꯑ ꯑꯩꯈꯣꯏ ꯄꯣꯠ ꯍꯦꯛꯇ ꯑꯔꯩꯕ ꯑꯃ ꯐꯖꯕ ꯈꯟꯗꯣꯔꯤꯅꯦꯒ ꯌꯥꯕ ꯀꯩꯊꯦꯜ ꯅꯠꯇꯦꯕ ꯃꯥꯁꯦ
ꯅꯠꯇꯦ ꯅꯠꯇꯦ ꯃꯐꯝꯗꯨꯗꯅꯦ ꯂꯩꯔꯝꯕ ꯂꯩꯔꯝ ꯃꯐꯝꯗꯨꯗ ꯍꯥꯏꯕꯗꯤ ꯑꯩꯈꯣꯏꯅꯒ ꯏꯆꯝ ꯆꯝꯅ ꯌꯥꯝꯅ ꯄꯣꯠ ꯂꯩꯕꯅꯦꯅ ꯆꯠꯄ ꯌꯥꯗꯦ ꯑꯗꯒꯤ ꯃꯤꯒꯤ ꯕꯦꯛ ꯂꯥꯛꯄ ꯃꯤ ꯂꯩ ꯃꯤꯒꯤ ꯀꯩꯅꯣ ꯇꯧꯕ ꯑꯗꯨꯒꯨꯝꯕ ꯃꯈꯣꯡ ꯍꯨꯛ ꯗꯥꯇꯥ ꯑꯗꯨꯒꯨꯝꯕ ꯃꯤ ꯃꯌꯥꯝ ꯂꯩꯌꯦꯕ ꯑꯗꯨꯗꯨꯅ ꯄꯣꯠꯄꯨꯗꯤ ꯌꯥꯝ ꯍꯣꯡꯖꯔꯁꯨ ꯑꯩꯈꯣꯏꯒꯤ ꯂꯂꯣꯟ ꯏꯇꯤꯛ ꯀꯔꯕꯥꯔꯗꯗꯤ ꯌꯥꯝ ꯀꯥꯟꯅꯖꯔꯁꯨꯀꯣ ꯍꯥꯏꯗꯤ ꯆꯥꯝꯃꯗ ꯆꯥꯝꯃ ꯀꯥꯟꯅꯕꯒꯨꯝꯕꯅꯦ ꯃꯣꯏꯅ ꯄꯤꯔꯤꯕ ꯄꯣꯠꯁꯤꯡꯗꯣ ꯑꯗꯣ ꯀꯥꯟꯅꯖ ꯇꯥꯔꯁꯨ ꯍꯥꯏꯗꯤ ꯑꯩꯈꯣꯏꯅ ꯌꯥꯝꯅ ꯆꯦꯛꯁꯤꯟꯅ ꯃꯐꯝ ꯑꯣꯏꯕꯅꯤꯅꯅꯦꯀꯣ ꯏꯊꯟꯗ ꯆꯠꯄꯗ ꯅꯨꯄꯤ ꯑꯣꯏꯅ ꯏꯊꯟꯗ ꯆꯠꯄꯗꯁꯨ ꯌꯥꯝꯅ ꯁꯦꯐ ꯑꯣꯏꯕ ꯑꯣꯏꯗꯦꯀꯣ
ꯑꯣ
ꯑꯗꯒꯤ ꯑꯥ ꯆꯠꯀꯦ ꯍꯥꯏꯔꯒꯗꯤ ꯏꯊꯟꯗ ꯆꯠꯄꯗ ꯁꯦꯐ ꯑꯣꯏꯗꯦ ꯑꯗꯨꯒ
ꯑꯗꯨꯕꯨ ꯁꯥꯎꯠꯂꯣ ꯏꯁꯂꯣ ꯑꯗꯨ ꯆꯤꯡꯉꯤꯁꯦ
ꯗꯦꯜꯂꯤ ꯑꯩꯅ ꯁꯨꯝ ꯈꯟꯕꯗ ꯑꯩ ꯆꯥꯎꯔꯥꯛꯄꯗꯤ ꯈꯪꯗ꯭ꯔꯦ ꯗꯦꯜꯂꯤꯒꯤ ꯑꯗꯨꯝ ꯃꯌꯥꯏ ꯑꯣꯏꯔꯞ ꯏꯁꯀꯨꯝꯕ ꯍꯥꯏꯐꯦꯠ ꯆꯤꯡꯕ ꯃꯥꯜꯂꯦ ꯑꯩꯅ ꯁꯨꯝ ꯈꯟꯕꯗ ꯗꯦꯜꯂꯤꯒꯤ ꯏꯁꯇ ꯆꯤꯡꯕ ꯃꯥꯜꯂꯦ ꯅꯨꯡꯉꯥꯏꯌꯦ ꯗꯦꯜꯂꯤꯁꯦ ꯅꯨꯡꯗꯤ ꯌꯥꯝ ꯅꯨꯡꯉꯥꯏꯕꯅꯦ ꯂꯩꯕꯒꯤ ꯆꯥꯕꯒꯤ ꯄꯩꯁꯥ ꯂꯩꯔꯤꯈꯩ ꯅꯨꯡꯉꯥꯏꯔꯦ ꯄꯩꯁꯥ ꯄꯥꯏꯔꯤꯈꯩ
ꯑꯣ ꯑꯗꯨꯗꯤ ꯄꯩꯁꯥꯁꯦ ꯌꯥꯝ ꯄꯥꯏꯔꯒ ꯆꯠꯂꯒ ꯂꯩꯕ ꯑꯃ ꯗꯔꯀꯥꯔ ꯂꯩꯅꯦ ꯑꯩꯈꯣꯏꯅ ꯍꯧꯖꯤꯛꯀꯤ ꯃꯥꯔꯀꯦꯠꯁꯤꯗ ꯆꯠꯅꯤꯡꯉꯗꯤ
ꯍꯣꯏ ꯍꯣꯏ ꯍꯣꯏ ꯌꯥꯝ ꯗꯔꯀꯥꯔ ꯂꯩꯌꯦ ꯆꯨꯝꯃꯦ ꯆꯨꯝꯃꯦ
ꯑꯣ ꯐꯔꯦ ꯐꯔꯦ ꯑꯗꯨꯗꯤ ꯑꯥ
ꯍꯣꯏ ꯍꯣꯏ ꯃꯊꯪꯗ ꯑꯃꯨꯛ ꯊꯦꯡꯅꯔꯁꯤ ꯎꯝ ꯊꯝꯃꯦ ꯊꯝꯃꯦ